ꯑꯥꯎ
ꯇꯥꯔꯕ
ꯅꯣꯏ ꯕꯣꯜ ꯄꯨꯡ ꯀꯌꯥ ꯁꯥꯟꯅꯗꯣꯏꯅꯣ꯫
ꯑꯩꯈꯣꯏꯁꯦ ꯄꯨꯡ ꯇꯔꯨꯇꯩꯅ ꯇ꯭ꯔꯦꯠ ꯄꯧ ꯁꯥꯟꯅꯅꯤ ꯍꯥꯏꯦ ꯍꯣꯔꯦꯟ ꯃꯣꯏ ꯏꯔꯦꯡꯕꯟꯒꯤ ꯑꯅꯧꯕ ꯁꯪꯒꯥꯈꯤꯕꯗꯨꯗ꯫
ꯇꯦꯅꯥꯔꯣꯟ ꯈꯣꯏꯔꯝꯕ ꯅꯧꯒ꯭ꯔꯤꯗꯨ꯫ ꯅꯪꯕꯨ ꯀꯩ ꯀꯩ ꯂꯝꯗ ꯂꯩꯕꯩ ꯅꯪꯅꯔꯣꯟ꯫ ꯂꯩ ꯌꯦ ꯃꯉꯣꯟꯗ꯫ ꯇꯥꯗꯔꯣ꯫ ꯇꯥꯒꯤꯗ꯭ꯔꯦ ꯂꯣ
ꯍꯜꯂꯣ ꯇꯥꯗꯦ
ꯇꯥꯔꯦ ꯑꯩꯕꯨꯗꯤ
ꯍ ꯇꯥꯔꯦ ꯇꯥꯔꯦ ꯆꯥꯛꯄꯨ ꯆꯥꯔꯕꯣ
ꯆꯥꯛ ꯆꯥ ꯇꯣꯛꯇ ꯉꯥꯏꯔ ꯉꯔꯥꯡ ꯕꯣꯜ ꯌꯦꯡꯗꯔꯣ ꯉꯔꯥꯡ ꯅꯠꯇꯦ ꯉꯁꯤ ꯑꯌꯨꯛ
ꯌꯦꯡꯉꯦ ꯑꯩꯗꯤ ꯑꯥꯔꯖꯦꯟꯇꯤꯅꯥ ꯑꯗꯨ ꯄꯣꯛꯍꯟꯅꯤꯡꯕꯅ ꯂꯣꯏꯔꯝꯅꯦ ꯁꯤꯖꯔꯂꯦꯟꯅ ꯋꯥꯔꯧ ꯇꯥꯉ꯫
ꯑꯁ ꯄꯥꯥ ꯄꯥꯠ ꯇꯠꯂꯦ ꯅꯩꯅꯥꯈꯣꯟꯗꯣ ꯈꯔ ꯀꯥꯏꯗꯅꯣꯝ ꯅꯦꯠ ꯅꯨꯉꯥꯏ ꯖꯒꯥ ꯑꯝꯗ ꯐꯝꯃ ꯑꯃ ꯇꯧ꯫
ꯕꯣꯜ ꯑꯅꯤ ꯑꯃ ꯕꯣꯟ ꯑꯅꯤ ꯌꯥꯗꯕꯅꯤ ꯄꯣꯅꯤ꯫
ꯀꯔꯤ ꯇꯥꯔꯕꯣ꯫
ꯇꯥꯏꯌꯦ ꯑꯩꯗꯤ
ꯑꯣ ꯅꯪ ꯅꯣꯟꯗ ꯁꯣꯝꯗ ꯆꯞ ꯆꯞ ꯆꯞ ꯇꯧꯅ ꯂꯥꯛꯄ ꯑꯗꯨꯏꯅꯤ꯫
ꯏꯀꯣ ꯆꯠꯂꯦ ꯎꯝ꯫
ꯄꯣꯔꯅꯤ ꯀꯩꯗꯣ ꯃꯣꯏ꯫
ꯀꯩꯝ ꯈꯟꯗꯦꯍꯦ ꯍꯌꯦꯡ ꯁꯨꯏ ꯑꯦ꯫ ꯏꯪꯂꯦꯟ ꯒꯔ ꯅꯠꯇ꯭ꯔꯒ ꯐ꯭ꯔꯥꯟꯁ ꯀꯔ ꯑꯗꯨꯃꯥꯏꯅ ꯄꯨꯖꯔꯅꯤ꯫
ꯄꯨꯅꯤꯗ ꯀꯥꯏꯗꯩ ꯀꯥꯏꯗꯩꯩ ꯅꯝꯊꯥꯛꯇꯧꯔ ꯁꯥꯟꯅꯔꯒ ꯅꯝꯊꯥꯛ꯫
ꯍꯣꯔꯦꯟ ꯁꯥꯥꯟꯅꯆꯠ ꯌꯥꯎꯔꯨꯁꯦ ꯍꯥꯏꯕ꯭ꯔꯣ꯫
ꯀꯥꯏꯗꯅꯦꯕ꯫
ꯏꯔꯦꯡꯃꯟꯒꯤ ꯇꯞ ꯑꯅꯧꯕ ꯑꯃ ꯁꯪꯒꯥꯏꯌꯦꯕ ꯃꯣꯏ ꯑꯗꯨꯗ꯫
ꯃꯤ ꯃꯤꯅꯥ ꯀꯌꯥ ꯀꯌꯥꯁꯥꯅꯩꯕ꯫
ꯑꯆꯦꯟꯕ ꯃꯤꯃꯩ ꯐꯖꯅ ꯁꯥꯟꯅꯕ ꯑꯣꯏꯔꯗꯤ ꯄꯨꯡ ꯑꯩꯌꯦꯠ꯫ ꯃꯤ ꯇꯔꯦꯠ ꯇꯔꯦꯠꯀꯤ ꯆꯥꯡ ꯁꯥꯟꯅ ꯌꯥꯕꯅꯦ ꯑꯗꯨ ꯐꯅ ꯁꯥꯟꯅꯗꯕ ꯆꯦꯟ ꯉꯝꯃꯣꯏꯗ ꯑꯣꯏꯔꯒꯅ ꯅꯤꯄꯥꯟ ꯅꯤꯄꯥꯥꯟ ꯁꯥꯟꯅ ꯌꯥꯕꯅꯦꯕ ꯆꯥꯎꯋꯦ ꯃꯣꯏꯗꯣ꯫
ꯑꯣ꯫ ꯐꯩꯅꯦ ꯑꯦ ꯅꯣꯏ ꯃꯤ ꯁꯨꯗꯔꯕꯨꯗꯤ ꯌꯥꯎꯒꯦꯅꯦ꯫
ꯍꯣꯏ ꯑꯩ ꯌꯥꯎꯔꯁꯤ ꯍꯣꯔꯦꯟ ꯃꯤ ꯑꯗꯨꯝ ꯋꯥꯠꯅꯔꯅꯦꯕ ꯆꯦꯟꯅꯔꯣꯏꯗꯕꯅꯤꯅ꯫
ꯑꯣ ꯀꯅꯥ ꯀꯅꯥ ꯀꯥꯡꯕꯨꯅꯣ꯫
ꯑ ꯑꯩꯈꯣꯏ ꯀꯥꯡꯕꯨꯃꯩꯁꯤꯅ ꯁꯨꯝ ꯍꯨꯃꯥꯡ ꯇꯥꯉꯥꯏ ꯉꯥꯏꯍꯥꯛ ꯀꯥꯎꯔꯨꯁꯦꯅ꯫
ꯑꯣ꯫ ꯏꯔꯦꯡꯕꯟ ꯑꯅꯧꯕꯔ ꯑꯣꯏꯔꯦ ꯀꯋꯥꯏ ꯀꯋꯥꯥꯏ ꯖꯒꯥꯗ ꯂꯩꯒꯦ ꯑꯥ ꯁꯣꯝ ꯃꯦꯟꯔꯥꯑꯣꯗ ꯇꯥꯒꯤ ꯆꯪꯉꯛꯄꯣ꯫ ꯀꯩꯅꯣ ꯂꯧꯗ ꯃꯄꯥꯟꯒꯤꯗꯨꯔꯣ꯫
ꯑ ꯑꯂꯣ ꯄꯒꯤ ꯃꯣꯏ ꯈꯨꯅꯨꯇꯥꯒꯤꯗꯨꯗ ꯆꯪꯉꯛꯄꯩꯁꯤꯗ ꯆꯨꯝꯇ꯭ꯔꯤꯡ ꯆꯪꯉꯛꯑꯒ ꯑꯗꯨꯝ ꯂꯩꯕꯅꯦ꯫
ꯑꯣ ꯈꯪꯉꯦ ꯈꯪꯉꯦ ꯑꯩ꯫ ꯈꯪ ꯆꯪꯕꯝꯗꯨꯗꯤ ꯈꯪꯏ ꯀꯩꯅꯣ ꯃꯥꯏ ꯖꯒꯥꯃꯛꯇꯨꯗꯤ ꯈꯪꯗ꯭ꯔꯥꯁꯨ ꯆꯪꯕꯝ ꯑꯃꯗꯤ ꯈꯪꯉꯦ꯫
ꯑꯁꯣꯝ ꯁꯣꯝ ꯏꯔꯦꯡꯕꯟꯂꯣꯝꯗꯩꯩ ꯆꯠꯄꯗꯤ ꯌꯥꯏꯑꯦꯕ ꯂꯝꯕꯤ ꯌꯥꯝ ꯅꯨꯡꯉꯥꯏꯇꯕ ꯆꯞ ꯃꯥꯟꯅꯩ ꯑꯅꯤꯃꯛ ꯂꯝꯗꯤ ꯅꯨꯡꯉꯥꯏꯇꯦ꯫
ꯂꯧꯕꯨꯛ ꯂꯝꯕꯤ ꯑꯣꯏꯕꯅꯤꯅꯦ ꯂꯧꯕꯨꯛ ꯂꯝꯕꯤꯗ ꯅꯨꯡꯉꯥꯏꯇꯝ꯫
ꯎꯝ꯫ ꯃꯣꯏꯗꯨ ꯑꯣꯐꯔ ꯊꯥꯔꯤꯃꯦ ꯇꯧꯕꯅꯦ ꯅꯍꯥꯟꯁꯨ ꯁꯥꯟꯅꯔꯨꯏꯌꯦ ꯑꯗꯨ꯫ ꯉꯁꯤꯗꯤ ꯑꯣꯐꯔ ꯊꯥꯔꯤꯕ ꯊꯥꯗ꯭ꯔꯥ ꯈꯪꯗꯦ ꯑꯗꯣ ꯍꯣꯔꯦꯟ ꯁꯥꯟꯅꯔ ꯌꯦꯡꯉꯨꯔꯅꯤ꯫
ꯑꯣ꯫ ꯁꯪꯒꯥꯕ ꯀꯨꯏꯗꯔꯤꯕꯩꯅꯤꯅꯦ ꯌꯥꯏ ꯐꯩꯅꯦ ꯑꯩꯈꯣꯏ ꯁꯤꯒꯤ꯫ ꯁꯋꯥꯏ ꯑꯩ ꯌꯥ ꯁꯥꯒꯦꯔꯥꯏꯗꯃ ꯊꯕꯛ ꯊꯕꯛ ꯍꯥꯏꯁꯤꯌꯣ ꯕꯨꯛ ꯌꯥꯝ ꯇꯧꯅꯕꯅꯤꯅꯅꯦ ꯑꯩꯈꯣꯏ꯫ ꯇꯣꯛ ꯅꯨꯡꯉꯥꯟꯂ ꯇꯧꯒꯦ ꯐꯪꯗꯦꯕ꯫ ꯌꯥꯝ ꯐꯔꯦ ꯑꯗꯨꯃꯥꯏ ꯁꯣꯝꯗ ꯑꯃꯝ ꯂꯩꯔꯗꯤ ꯁꯣꯝꯒꯤ ꯑꯗꯨꯝ ꯇꯧꯅꯔꯁꯨ ꯌꯥꯏꯔꯦ꯫
ꯂꯥꯞꯄꯁꯨ ꯂꯥꯞꯅ ꯌꯥꯝ ꯆꯤꯟꯗ ꯇꯥꯔꯗꯤ ꯑꯁꯣꯝꯗ ꯑꯗꯨꯝ ꯆꯠꯄ ꯌꯥꯏꯗꯅ꯫
ꯍꯣꯏ ꯍꯣꯏ꯫ ꯅꯨꯡꯗꯥꯡ ꯋꯥꯏꯔꯝ ꯃꯤ ꯆꯠꯊꯣꯛ ꯆꯠꯁꯤꯟ ꯑꯗꯨꯝ ꯇꯧꯅꯔꯤ ꯄꯣꯠꯅꯤ ꯂꯝꯈꯥꯏꯒ ꯀꯩꯒꯥꯡ ꯑꯗꯨꯝ ꯌꯧꯔꯤ ꯄꯣꯠꯅꯤꯗ꯫ ꯑꯁꯨꯋꯥꯏꯕꯣꯡ ꯌꯧꯕꯩꯔ ꯈꯪꯗꯦ ꯑꯥꯏ ꯈꯣꯡꯖꯣꯝ ꯁꯤꯗꯒꯤ ꯈꯣꯡꯖꯣꯝꯐꯥꯎ ꯑꯗꯨꯝ ꯆꯠꯅꯔ ꯑꯗꯨꯝ ꯁꯥꯟꯅꯕꯁꯤꯗ ꯑꯗꯨꯝ ꯗꯃꯥ ꯌꯥꯎꯅꯩ ꯕꯥꯏꯅꯤ꯫
ꯎꯝ ꯑꯩ ꯊꯣꯛꯑꯦ ꯅꯥꯗꯒꯥ ꯆꯠꯂꯒ ꯁꯥꯟꯅꯕ ꯀꯩꯗꯧꯕ ꯌꯥꯝ ꯌꯥꯎꯋꯤꯗꯨꯅꯤ꯫
ꯅꯨꯡꯇꯤ ꯆꯠꯄꯁꯨ ꯅꯠꯇꯕꯨ ꯍꯞꯇꯥ ꯑꯃꯗ ꯑꯃꯨꯛ ꯑꯅꯤꯔꯛ ꯀꯥꯎꯕꯗ ꯆꯠꯄꯁꯤꯅ ꯀꯩꯁ ꯇꯧꯕꯣꯟꯇꯦ ꯑꯗꯨꯏꯕꯨꯗꯤ꯫
ꯑꯦ꯫ ꯃꯌꯥꯝ ꯄꯨꯟꯕꯩ ꯉꯥꯛ ꯅꯨꯡꯉꯥꯏꯕꯩꯕꯨ꯫
ꯀꯔꯤ ꯊꯕꯥꯛ ꯏꯪꯈꯥꯡ ꯀꯩꯀꯩ ꯍꯣꯠꯅꯔꯤꯕ꯫
ꯊꯕꯛ ꯍꯥꯏꯕꯥ ꯊꯕꯛꯁꯦ ꯊꯕꯛ ꯉꯥꯛꯇꯅꯤꯅ ꯌꯍꯧ ꯅꯪ ꯀꯣꯜ ꯇꯧ ꯇꯣꯅꯥꯍꯧꯁꯤꯗ ꯀꯩꯅꯣ ꯇꯧꯔꯦ ꯋꯥꯏꯈꯨ ꯁꯦꯝꯃꯦ
ꯑꯩ ꯀꯥꯏꯗꯩꯩ ꯐꯥꯔꯒ
ꯉꯥꯁꯥꯏ ꯑꯌꯨꯛꯇꯨ꯫ ꯍꯧꯒꯠꯂꯛꯄꯒ ꯋꯥꯏꯈꯨ ꯀꯌꯥ ꯏꯁꯤꯠꯄ ꯈꯣꯡ ꯑꯃ꯫
ꯑꯣ ꯏꯁꯁ ꯑꯗꯨ ꯐꯥꯖꯅ ꯁꯨꯔ ꯆꯥꯔꯗꯤ ꯍꯥꯎꯕꯅꯤꯅꯦ꯫
ꯆꯒꯤ ꯌꯥꯝ ꯇꯧꯋꯦꯅ ꯀꯩꯅꯣ ꯇꯧꯕ꯫ ꯆꯤꯡꯗꯁꯨ ꯀꯥꯎꯔꯦ ꯑꯗꯨꯒ ꯀꯩꯅꯣꯁꯨ ꯈꯔ ꯍꯦꯜꯂꯦ ꯃꯣꯏ ꯈꯪ ꯍꯥꯏꯅ ꯃꯅꯝ ꯅꯝꯊꯤꯕ ꯄꯥꯝꯕꯤ ꯑꯃ ꯂꯩꯕꯗꯣ ꯈꯪꯕ꯭ꯔꯥ
ꯈꯪꯉꯦ ꯈꯪꯉꯦ
ꯑꯗꯨꯏꯗꯨꯒ ꯑꯣꯛꯀ ꯇꯧꯔ ꯆꯒꯦꯝ ꯇꯧꯔ ꯍꯥꯎꯕꯅꯦꯕ ꯃꯅꯥ ꯃꯁꯤꯡ ꯈꯔ ꯍꯥꯞꯄꯒ
ꯎꯝ ꯎꯝ
ꯅ ꯋꯥꯏꯈꯨꯗꯨꯒꯅ ꯋꯥꯏꯈꯨꯗꯨ ꯐꯥꯔꯨꯕꯩ ꯍꯦꯛꯄꯅꯤꯗ ꯋꯥꯏꯈꯨꯗꯨ ꯐꯥꯔꯨꯕꯩ ꯍꯦꯛꯄꯅꯤꯗ ꯋꯥꯏꯈꯨꯗꯨ ꯐꯔꯝꯗꯔ꯭ꯗꯤ ꯀꯩꯝ ꯇꯧꯔꯣꯏꯗ ꯋꯥꯏꯈꯨꯗꯨꯅ ꯑꯃꯨꯛ ꯃꯥꯅ ꯁꯨꯒꯥꯏꯔ ꯃꯦꯠꯂ ꯆꯥꯎ ꯍꯥꯎꯕꯅꯦꯕ ꯑꯗꯩꯩ ꯆꯒꯦꯝꯗꯨꯒ
ꯎꯝ ꯄꯛꯅꯔꯅꯤ ꯀꯣꯝꯕꯣꯅꯤ ꯃꯣꯏ
ꯎꯝ
ꯂꯧꯗꯨ ꯀꯃꯥꯏ ꯇꯧꯔꯤꯒꯦ ꯍꯨꯟꯖꯤꯟꯈ꯭ꯔꯕꯣ ꯍꯣꯟꯖꯤꯟꯗ꯭ꯔꯤꯕꯣ
ꯂꯧ ꯍꯨꯟꯈ꯭ꯔꯦ ꯑꯗꯨ ꯍꯨꯟꯈ꯭ꯔꯦꯁꯨ ꯍꯧꯖꯤꯛ ꯑꯩꯈꯣꯏꯕꯨꯗꯤ ꯍꯨꯜꯂꯦꯕꯨ ꯃꯤ ꯑꯇꯣꯞꯄꯩ ꯍꯨꯟꯅꯗꯕ ꯌꯥꯝ ꯌꯥꯎꯏꯗ ꯏꯁꯤꯡ ꯐꯪꯗꯕꯩ ꯑꯗꯨ ꯀꯪꯅ ꯍꯨꯟꯅꯕꯁꯨ ꯌꯥꯎꯔꯤ ꯏꯁꯤꯡ ꯀꯪꯅ ꯍꯨꯟꯕ ꯍꯥꯏꯗꯤ ꯍꯣꯏ ꯏꯁꯤꯡ ꯂꯥꯛꯑꯅꯤ ꯍꯥꯏꯕꯒꯤ ꯑꯔꯊꯗ ꯍꯨꯜꯂꯤꯕꯅꯤꯗ ꯏꯁꯤꯡ ꯐꯪꯂꯕꯗꯤ ꯁꯤ ꯀꯥꯟꯅꯔꯣꯏꯗꯕ
ꯑꯗꯨꯗꯩ ꯍꯟꯗꯛ ꯆꯍꯤꯒꯤ ꯁꯤꯖꯁꯤꯅ ꯅꯣꯡꯁꯤ ꯁꯟꯇꯥ ꯆꯨꯊꯣꯛꯈꯔ꯭ꯃꯤꯅꯥ
ꯉꯟꯇ ꯆꯨꯊꯣꯛꯈꯔ꯭ꯦ ꯄꯨꯔꯥ ꯕꯦꯔꯥꯅꯦ ꯆꯨꯊꯣꯛꯈ꯭ꯔꯗꯤ ꯍꯥꯏꯗꯣꯏꯔꯥ ꯅꯠꯇ꯭ꯔꯒꯅ ꯆꯨꯕꯥ ꯋꯥꯠꯇꯣꯔꯤ ꯍꯥꯏꯗꯣꯏꯔꯥ ꯀꯣꯟꯅ ꯆꯨꯔꯛꯇꯣꯏꯔ ꯒꯌ꯭ꯥꯟ ꯇꯄꯣꯟꯇꯦꯗ ꯆꯨꯒꯗꯔꯥ ꯀꯥꯟ
ꯆꯍꯤꯁꯤ ꯁꯨꯝ ꯍꯥꯏꯗꯤ ꯋꯦꯗꯔꯁꯤ ꯁꯨꯝ ꯁꯨꯝ ꯍꯣꯡꯖꯤꯜꯂꯛꯑꯕꯅꯤꯅ ꯂꯧꯎꯕꯒꯤ ꯁꯤꯁꯇꯦꯝꯁꯤꯁꯨ ꯍꯣꯡꯉꯛꯇ ꯌꯥꯔꯣꯏ ꯍꯥꯟꯅꯒꯤ ꯃꯇꯝꯗꯨꯗ ꯑꯃꯨꯛ ꯎꯔ ꯂꯩ ꯌꯥꯔꯣꯏ ꯉꯟꯇꯥ ꯉꯟꯇꯥ ꯅꯣꯡ ꯆꯨꯁꯤꯜꯂꯃꯤꯅ ꯈꯔ ꯉꯟꯅ ꯇꯣꯛ ꯎ ꯎ ꯎ ꯍꯧꯕ ꯑꯗꯨ ꯑꯗꯨꯅ ꯐꯖꯜꯂꯛꯑꯅꯤ
ꯇꯧꯅꯦꯟ ꯇꯧꯅꯦꯟ ꯀꯩꯅꯣꯅ ꯀꯔꯤ ꯑꯥ ꯃꯇꯝ ꯑꯃꯗꯨꯗꯗꯤ ꯑꯣꯛꯇꯣꯕꯔ ꯑꯣꯛꯇꯣꯕꯔ ꯁ꯭ꯋꯥꯏꯗꯅꯤ ꯂꯧ ꯌꯩꯅꯔꯝꯃꯤ ꯅꯪ ꯍꯖꯤꯛꯇꯤ ꯌꯦꯡꯉꯨ ꯅꯣꯕꯦꯝꯕꯔ ꯑꯊꯦꯡꯕ ꯗꯤꯁꯦꯝꯕꯔꯒꯤ ꯑꯉꯟꯕ ꯁ꯭ꯋꯥꯏꯗꯐꯥꯎꯅ ꯌꯦꯡꯅꯔꯤ ꯑꯁꯤꯅ ꯍꯟꯗꯛꯁꯨꯃꯥꯏꯅꯥ ꯍꯌꯦꯡ ꯗꯤꯁꯦꯝꯕꯔꯒꯤ ꯂꯨꯔꯀꯥꯟ ꯖꯅꯋꯥꯔꯤꯗ ꯉꯔꯥꯡ ꯂꯧꯌꯩ ꯈꯪꯄꯣꯟꯇꯦꯗꯥ
ꯑꯗꯨꯅꯤ ꯒ꯭ꯌꯥꯟ ꯇꯥꯗ꯭ꯔꯦ ꯍꯧꯏꯀꯥꯟ ꯋꯦꯗꯔꯁꯤ ꯁꯥꯕꯅꯁꯨ ꯁꯨꯝ ꯍꯦꯟꯖꯤꯜꯂꯛꯏꯒ
ꯑ ꯑꯩꯈꯣꯏ ꯅꯠꯇꯦꯗ ꯁ꯭ꯋꯥꯏ ꯑꯩꯈꯣꯏ ꯁ꯭ꯋꯥꯏꯒꯤ ꯀꯩꯅꯣ ꯎ ꯋꯥ ꯀꯥꯊꯠ ꯄꯥꯈꯠꯇꯅ ꯅꯠꯇꯦꯕ ꯑꯁꯣꯟꯗꯒꯤ ꯂꯥꯏꯕ ꯄ꯭ꯔꯤꯊꯤꯕꯤꯒꯤ ꯎꯡꯉꯤꯕ ꯅꯣꯡꯂꯩ ꯅꯨꯡꯁꯤꯠ ꯃꯌꯥꯝꯁꯦ ꯑꯄꯨꯟꯕꯩꯅꯦꯕ ꯄꯨꯜꯂꯞꯀꯤ ꯅꯨꯡꯁꯤꯠꯇꯣ
ꯎ ꯋꯥ ꯀꯣꯊꯣꯂꯛꯄ ꯍꯥꯏꯁꯦ ꯎꯝ ꯑꯌꯤꯡ ꯑꯁꯥꯒꯤ ꯃꯇꯨꯡ ꯏꯟꯅ ꯅꯨꯡꯁꯤꯠ ꯁꯤꯠꯄꯅꯤꯅ ꯄ꯭ꯔꯤꯊꯤꯕꯤꯒꯤ ꯃꯥꯏꯀꯩ ꯑꯋꯣꯡ ꯑꯑꯣꯟꯕ ꯂꯥꯛꯏꯅꯤ ꯑꯗꯨꯒꯤ ꯃꯇꯨꯡ ꯏꯟꯅ ꯁꯣꯝꯅ ꯀꯟꯗ ꯏꯁꯤꯡ ꯅꯣꯡ ꯂꯥꯛꯄꯩ ꯆꯥꯡ ꯃꯇꯝ ꯋꯥꯠꯂꯛꯄ ꯑꯗꯨꯖꯅ ꯍꯦꯟꯖꯤꯜꯂꯛꯄ ꯑꯗꯨꯝ ꯂꯩꯁꯤꯅꯤ ꯏꯜꯅꯤꯅꯣ ꯀꯥꯏꯅ ꯇꯧꯔꯤ ꯉꯥꯡ ꯅꯁꯨ ꯖꯨꯍꯔ ꯍꯥꯗ ꯈꯣꯠꯇ ꯑꯗꯒꯤ ꯏꯖꯥꯎꯗ ꯆꯥꯏꯅꯥꯔꯣꯝꯗ ꯀꯩ ꯇꯧꯔꯤꯅꯦ ꯆꯥꯏꯅꯥꯁꯤ ꯑꯗꯨꯝ ꯏꯖꯥꯎ ꯂꯩꯔ ꯄꯣꯠꯅꯤ
ꯅꯣꯡ ꯀꯛꯇ ꯏꯐꯒ ꯎꯃꯦ
ꯑꯣ ꯑꯩꯈꯣꯏꯁꯤ ꯑꯗꯨꯝ ꯍꯟꯗꯛ ꯆꯍꯤ ꯃꯃꯥꯡ ꯆꯍꯤ ꯌꯥꯎꯈꯤꯕꯕ ꯃꯃꯥꯡ ꯆꯍꯤꯗꯪ ꯏ ꯌꯥꯥꯎꯈꯤꯗ ꯃ ꯃꯃꯥꯡꯩ ꯃꯥꯡꯗꯗꯤ ꯑꯗꯨꯝ ꯏꯥꯎꯔ ꯂꯥꯛ ꯑꯗꯨꯝ
ꯃꯃꯥꯡ ꯆꯍꯤ ꯅꯠꯇ꯭ꯔꯥ ꯌꯥꯎꯈꯤꯕꯗꯨꯕꯨ ꯃꯤꯒꯌꯥꯝ ꯅꯣꯏ ꯑꯦꯛꯖꯥꯝ ꯅꯨꯡꯖꯥꯝ ꯊꯥ ꯌꯥꯗꯦ ꯈꯣꯠꯇꯦ ꯌꯥꯝ ꯇꯧꯅꯤꯡꯈꯤꯕꯕꯗꯣ
ꯂꯝꯕꯤꯗꯨꯣ ꯃꯃꯥꯡ ꯆꯍꯤꯗ ꯃꯃꯥꯡꯒꯤ ꯃꯃꯥꯡ ꯅꯗ꯭ꯔꯣ ꯍꯣꯏꯔꯦ
꯭ ꯇ꯭ꯋꯦꯟꯇꯤ ꯐꯥꯏꯚ ꯇ ꯑꯣꯏꯔꯝꯒꯅꯤꯗ ꯃꯥꯅꯦ
ꯆꯍꯤ ꯅꯨꯃꯤꯠ ꯏꯁꯥꯗ
ꯑꯦꯝ ꯅꯣꯡꯀꯛ ꯇꯥꯕꯩ ꯏꯖꯥꯎꯏꯅꯦ ꯑꯩꯈꯣꯏ ꯅꯦꯝ ꯇꯧꯔ ꯂꯩꯔꯦ ꯌꯥꯗ꯭ꯔꯦ ꯃꯅꯤꯄꯨꯁꯤꯁꯨ
ꯈ꯭ꯋꯥꯏꯠ ꯇꯣꯡꯕ ꯂꯝꯅꯦꯅ ꯄꯨꯌꯥꯅꯗꯤ ꯍꯥꯏꯔꯤ
ꯍꯝ
ꯏꯁꯤꯡ ꯎꯐꯥꯗ ꯌꯥꯝ ꯐꯪꯕ ꯑꯃ ꯇꯧꯔꯦ
ꯈꯪꯗ꯭ꯔꯦꯅꯦ ꯇꯧꯔꯤꯁꯦ ꯆꯥꯛ ꯏꯁꯤꯡꯗꯤ ꯆꯥꯔꯕꯣ ꯑꯌꯨꯛꯀꯤ
ꯉꯁꯥꯏ ꯆꯥꯊꯣꯏ ꯎꯝ ꯃꯣꯏ ꯆꯥꯛ ꯑꯩꯗꯤ ꯇꯨꯝꯃꯨꯅꯦ ꯇꯨꯝꯃꯨ ꯊꯕꯛ ꯇꯧꯗꯧ ꯃꯩ ꯀꯣꯟꯅꯥ ꯆꯥꯒꯦꯅ ꯆꯥꯗꯦ
ꯕꯣꯣꯟ ꯌꯦꯡꯉꯃꯤꯅ ꯄꯨꯡ ꯀꯌꯥ ꯍꯧꯒꯠꯂꯕ
ꯉꯁꯤ ꯉꯟꯕꯨꯨꯡ ꯉꯜꯂ ꯄꯨꯡ ꯇꯔꯥꯈꯥꯏ ꯌꯒꯜꯂꯦ ꯅꯥꯀꯩꯗ ꯀ ꯄꯨꯡ ꯇꯔꯦꯠ ꯁꯋꯥꯏ ꯇꯨꯝꯁꯤꯜꯂꯛꯑꯕꯃꯤꯅ
ꯍꯧꯒꯠꯄꯒ ꯑꯗꯨꯝ ꯆꯤꯡ ꯀꯥꯔꯦ
ꯍꯣꯏ ꯄꯨ ꯑꯗꯨꯝ ꯆꯤꯡꯒꯥꯏꯑꯦ ꯃꯣꯏ ꯆꯤꯡ ꯂꯩꯕ ꯃꯇꯝꯅꯦ ꯁꯣꯝ ꯅꯥꯀꯟꯗ ꯋꯥꯏꯈꯨꯝꯕꯣꯏ ꯐꯥꯔꯝꯃꯦ ꯑꯩꯕꯨꯗꯤ ꯐꯥꯗꯦ ꯆꯤꯡ ꯆꯠꯄꯗꯨꯕꯨꯗꯤ ꯌꯥꯎꯋꯦ
ꯑꯣ ꯀꯥꯏꯔꯣꯝꯒꯤ ꯆꯤꯡꯅꯣ ꯀꯥꯔꯤꯕꯣ
ꯆꯤꯡꯅ ꯀꯩꯅꯣꯅꯦ ꯃꯃꯥꯡ ꯆꯤꯡꯗꯅꯤ ꯏꯪꯈꯣꯟꯜ ꯅꯨꯡꯃꯤ ꯃꯃꯥꯡꯁꯤꯡ ꯍꯧ ꯃꯃꯥꯡꯁꯤꯡꯗꯣ ꯍꯧꯖꯤꯛ ꯀꯩꯅꯣ ꯌꯥꯝ ꯑꯩꯈꯣꯏ ꯊꯪꯅꯕꯩ ꯑꯩꯈꯣꯏ ꯏꯃꯨꯡ ꯀꯩꯅꯣꯐꯧ ꯂꯩ ꯑꯩꯈꯣꯏ ꯌꯥꯕꯁꯤꯡ
ꯑꯣ
ꯃꯃꯥꯡ ꯆꯤꯡꯉ ꯍꯧꯖꯤꯛ ꯀꯥꯎꯑꯣ ꯅꯣꯏꯁꯨ ꯅꯣꯏ ꯀꯥꯡꯕꯨ ꯈꯔ ꯀꯥꯗꯥꯏꯦꯅꯦ ꯀꯥꯅꯤꯡꯉ ꯀꯥꯟꯗ ꯑꯩꯥꯏ ꯀꯩꯅꯣ ꯌꯥꯝꯣꯡ ꯅꯣꯡꯛ ꯁꯨꯈꯤꯕ ꯑꯩ ꯑꯃꯨꯛ ꯐꯧꯈꯤꯕꯁꯤ ꯀꯩꯅꯣ ꯎꯌꯦꯟ ꯌꯥꯝ ꯆꯣꯡꯕꯅꯦꯕ ꯀꯩꯅꯣꯒꯤ ꯎꯆ ꯎ ꯎꯆ ꯆꯥꯅꯤꯅ ꯍꯥꯏꯇꯥꯔꯦ
ꯎꯝ
ꯆꯆꯥꯥꯅꯨ ꯌꯦꯡꯒꯨꯝꯕ ꯑꯗꯒꯤ ꯋꯥꯗꯨꯁꯨ ꯎꯁꯣꯏ ꯎꯁꯣꯏ ꯌꯥꯝ ꯍꯦꯛ ꯌꯥꯕ ꯂꯩꯍꯧꯕꯅꯤ
ꯍꯥꯏ ꯃꯃꯥꯡ ꯆꯤꯡꯒꯤ ꯈꯣꯡꯅꯥꯡ ꯑꯆꯧꯕꯒꯗꯨ ꯌꯧꯔꯨꯔꯕ ꯅꯣꯏ
ꯌꯧꯔꯨꯔꯦ ꯀꯩꯁꯨ ꯂꯩꯇꯕꯅꯤꯗ ꯃꯣꯏ ꯈꯣꯡꯅꯥꯗ ꯈꯥꯎ ꯂꯩꯔꯗꯤꯇꯩ ꯇꯥꯏꯅ ꯆꯥꯎꯕ ꯍꯥꯏꯁꯦ ꯑꯗꯨꯝ ꯁꯤꯗ ꯌꯦꯡꯀꯥꯟꯗ ꯃꯇꯣꯟꯝ ꯐꯥꯎꯕꯩ ꯆꯥꯎ ꯃꯥꯟꯕꯅꯤꯗ ꯍꯣꯏ ꯆꯥꯎꯗꯤ ꯆꯥꯎꯋꯦꯕ ꯑꯗꯨꯁꯨ ꯑꯩꯈꯣꯏꯁꯨ ꯍꯥꯏ ꯑꯗꯨꯝ ꯍꯅ ꯑꯆꯧꯕ ꯍꯧꯕ ꯑꯃ ꯎꯕ ꯀꯩꯅꯣ ꯀꯥꯏꯗ ꯍꯥꯏꯈ꯭ꯔꯦ ꯁꯤꯗꯕꯨꯗꯤ ꯎꯗ꯭ꯔꯦ ꯃꯅꯤꯡ ꯀꯨꯝꯀꯥꯟꯅ ꯈꯣꯡꯅꯥꯎ ꯑꯆꯧꯕ ꯑꯃ ꯂꯩꯕꯦ ꯈꯥꯔꯂꯣꯝꯗ ꯑꯗꯨꯝꯕꯒꯤ ꯆꯥꯡ ꯆꯥꯎꯕꯅꯤꯗ
ꯑꯣ ꯃꯇꯣꯝꯗ ꯑꯃꯨꯛ ꯍ ꯏꯍꯥꯡ ꯍꯥꯡꯉꯤꯗꯔꯥ ꯅꯥꯀꯟꯈꯩꯁꯤꯗꯤ
ꯅꯥꯀꯟꯗ ꯃꯈꯣꯏ ꯎꯍꯧꯗꯕꯩꯅꯤ ꯅꯥꯀꯟꯗ ꯃꯥ ꯃꯁꯥ ꯇꯣꯝꯗ ꯍꯩꯕ ꯑꯩꯏ ꯂꯥꯡꯒꯣꯜꯒꯤ ꯁꯨꯝ ꯀꯠꯈ꯭ꯔꯒ ꯑꯆꯧꯕ ꯈꯣꯡꯅꯥ ꯑꯃ ꯂꯩꯕꯗꯣ ꯑꯗꯨꯒ ꯑꯗꯨꯝ ꯆꯥꯎ ꯆꯞ ꯃꯥꯟꯅꯩꯗ ꯑꯗꯨꯒ ꯈꯣꯡꯅꯥꯝꯗꯨ ꯑꯃꯗꯨꯅ ꯎꯕꯩꯅꯤ ꯑꯃꯨꯛ ꯎꯗꯕꯩꯅꯤ
ꯍꯣꯏꯀꯦ ꯄꯥꯂꯦ ꯂꯣꯝꯅ ꯑꯩ ꯆꯪꯕ ꯑꯃ ꯃꯅꯨꯡ ꯌꯧꯅ ꯆꯪꯉꯦ ꯑꯩꯖꯠꯣ ꯑꯩ ꯃꯣꯟꯗꯒ ꯆꯪꯉꯦ ꯑꯩ ꯖꯠꯣ
ꯑꯥꯟꯕ ꯐꯥꯎꯗꯤ ꯌꯥꯏ ꯑꯗꯨꯝ ꯆꯪꯕꯨꯗꯤ ꯆꯪꯗꯩ ꯑꯗꯨꯝ ꯅꯨꯃꯤꯗꯥꯡ ꯋꯥꯏꯔꯝ ꯏꯊꯩ ꯃꯔ ꯃꯔꯥꯡ ꯅꯍꯥꯟ ꯑꯗꯨꯝ ꯆꯠꯅꯩꯗꯅ ꯑꯗꯨ ꯅꯨꯃꯤꯗꯥꯡ ꯋꯥꯏꯔꯝ ꯀꯌꯥꯝ ꯇꯥꯀꯥꯟꯗꯕꯨꯗꯤ ꯆꯠꯀꯅꯣ ꯈꯣꯠꯀꯅꯨꯕꯨꯗꯤ ꯑꯗꯨꯝ ꯍꯥꯏꯔꯤ ꯍꯥꯏꯕꯅꯤ
ꯍꯥꯏꯅꯦ ꯏꯁꯥꯅ ꯔꯤꯛꯁ ꯄꯨꯖ ꯇꯥꯑꯝꯃꯦ ꯑꯗꯨꯗꯤ ꯆꯪꯈꯤꯗꯤ
ꯑꯗꯨꯃꯥꯏꯅ ꯇꯧꯅꯔꯤ
ꯈꯪꯗ꯭ꯔꯦ ꯇꯧꯔꯤꯁꯤ ꯏꯔꯥꯡꯃꯛꯅꯦ
ꯀꯣꯏ ꯆꯠꯌꯥ ꯖꯒꯥ ꯑꯃꯨꯛ ꯂꯩꯇ꯭ꯔꯝꯅꯦ ꯍꯧꯖꯤꯛꯁꯦ ꯃꯣꯏꯔꯥꯡ ꯑꯃ ꯀꯩ ꯑꯃ ꯑꯗꯒꯤ ꯑꯟꯗ꯭ꯔꯣ ꯑꯃ ꯁꯨꯝ ꯆꯠꯄꯟꯗ꯭ꯔꯗꯤ ꯁꯦꯛꯃꯥꯏ ꯅꯣꯡꯃꯥꯏ ꯈꯔꯝ ꯆꯠꯇ꯭ꯔꯗꯤ ꯂꯣꯋꯔ ꯍ ꯍꯥꯔꯕꯩꯖꯜ
ꯑꯃ ꯃꯃꯤꯡ ꯀꯥꯎꯈꯔꯦ ꯃꯤꯅ ꯌꯥꯝ ꯀꯣꯏ ꯆꯠꯅꯕ ꯃꯐꯝꯗꯣ ꯑꯃ ꯀꯩꯅꯣ ꯄꯣꯂꯣꯒꯤ ꯏꯁꯇꯦꯆꯨ ꯂꯩꯕꯗꯣ
ꯑꯦ ꯑꯗꯨꯗꯣ ꯊꯩꯅꯣꯗꯝ ꯑꯗꯨꯗꯨ ꯀꯔꯤ ꯀꯔꯤꯒ ꯑꯩꯈꯣꯏ ꯁꯦꯝꯕꯤꯔꯦꯅ ꯑꯣꯏꯔꯝꯕꯗꯣ ꯍꯥꯟꯅꯒꯤ ꯍꯩꯉꯥꯡ ꯍꯩꯉꯥꯡ ꯂꯣꯝꯗ
ꯑꯣ ꯍꯩꯉꯥꯡꯗꯔꯥ ꯃꯤ ꯌꯥꯝ ꯀꯣꯏ ꯆꯠꯅꯩꯅꯦ ꯑꯗꯨꯏꯗꯤ ꯀꯌꯥꯝ ꯆꯥꯎꯒꯦ ꯃꯐꯝꯗ
ꯍꯩꯒꯥꯡꯁꯤ ꯑꯗꯨꯝ ꯆꯥꯎꯕꯅꯤ ꯂꯧꯕꯨꯛ ꯃꯌꯥ ꯑꯣꯏꯔꯒ ꯁꯨꯝ ꯆꯪꯉꯒ ꯆꯤꯡꯗ ꯆꯤꯡꯗꯨꯃ ꯀꯥꯍꯜꯂꯒ
ꯑꯩ ꯅꯣꯏ ꯅꯍꯥꯟ ꯆꯠꯂꯣꯏ ꯍꯥꯏꯕ꯭ꯔꯥ ꯂꯩ ꯃꯈꯨꯈꯣꯡꯒꯤ ꯍꯥꯏꯕ꯭ꯔꯥ ꯀꯩꯅꯣ ꯋꯥꯇꯔꯐꯣꯜ ꯑꯃ ꯂ ꯑꯦ ꯊꯥꯡ ꯊꯥꯛ ꯊꯥꯡ ꯊꯥꯛ ꯇꯧꯂꯦ ꯍꯥꯏꯕꯗꯣ
ꯑꯗꯣ ꯂꯩ ꯃꯈꯣꯡ ꯀꯧꯕ꯭ꯔꯥ ꯑꯥꯔꯃꯤ ꯇꯦꯝ ꯆꯥꯎꯅ ꯍꯗꯩꯗꯨ ꯈꯨꯔꯈꯨꯜꯗꯣ ꯍꯦꯛ ꯂꯥꯟꯊꯣꯛꯑꯒ ꯑꯥꯔꯃꯤ ꯀꯦꯝ ꯂꯩꯔꯅꯦꯕ ꯑꯗꯨꯒ ꯑꯥꯔꯃꯤ ꯒꯦꯝꯗꯨꯒꯤ ꯑꯣꯄꯣꯖꯤꯠ ꯗꯥꯏꯔꯦꯛꯁꯟꯗ ꯆꯤꯡ ꯋꯥꯡ ꯀꯥꯈꯤꯗꯣꯏꯅꯦꯕ ꯑꯗꯨꯏ ꯆꯤꯡꯗꯨꯗ ꯂꯩꯁ ꯑꯗꯨꯏꯣ ꯍꯧꯖꯤꯛꯇꯤ ꯀꯥ ꯌꯥꯅ ꯈꯨꯔꯈꯨꯂ ꯍꯦꯟꯗꯣꯛꯄ ꯌꯥꯗ꯭ꯔꯦ ꯑꯥꯔꯃꯤꯅ ꯆꯦꯛ ꯇꯧꯕ
ꯃꯃꯤꯡ ꯀꯥꯎꯔꯦꯅꯦ ꯑꯗꯨꯏ ꯑꯗꯣꯝꯒꯤ